ꯆꯥꯏ ꯀꯣ
ꯍꯣꯏ ꯎꯝ ꯍꯣꯏ
ꯏꯔꯦꯟꯕꯗꯨ ꯃꯔꯣꯛ ꯌꯥꯝ ꯁꯥꯔꯕꯣ ꯅꯪꯕꯣ
ꯑꯧ
ꯍꯥꯥ
ꯑꯧ ꯍꯣꯏ
ꯃꯅꯤꯡ ꯂꯩꯀꯥꯏ ꯑꯗꯨꯝ ꯆꯠꯂꯦ
ꯎꯝ
ꯊꯣꯛꯄꯤꯒ
ꯎꯝ
ꯅꯨꯡꯕꯨꯗꯤ ꯅꯨꯡꯉꯥꯏ ꯇꯦꯍꯦ ꯁꯥꯎꯕꯥꯁꯨꯨ ꯌꯥꯗ ꯑꯗꯣ ꯍꯧꯖꯤꯛꯇꯤ ꯐꯃꯨꯡꯗ ꯂꯩꯔꯥꯕꯣ
ꯃꯄꯥꯥꯟꯗ
ꯀꯅꯥꯒ ꯇꯨꯝꯗꯣꯏꯅꯣ ꯕꯣꯛꯀ ꯇꯨꯝꯗꯣꯏꯔꯣ
ꯑꯧ
ꯕꯣꯛꯇꯤ ꯇꯨꯝꯈ꯭ꯔꯕꯣ
ꯎꯝ
ꯇꯨꯝꯈ꯭ꯔꯦ
ꯎꯝ
ꯅꯪ ꯀꯩꯗꯧꯉꯩ ꯂꯥꯛꯇꯣꯏꯅꯣ ꯅꯣꯏ ꯑꯗꯨꯔꯣꯝꯗ ꯂꯩꯐꯝꯗꯨꯗ ꯍꯌꯦꯡ ꯂꯥꯛꯇꯣꯏꯔꯣ ꯍꯥ
ꯍꯥꯏꯌꯦꯡ
ꯍꯥꯌꯦꯡ ꯂꯥꯛꯑꯅꯤ
ꯎꯝ
ꯀꯩꯅꯣꯅꯦ ꯋꯥ ꯀꯌꯥ ꯉꯥꯡꯗ꯭ꯔꯦꯅꯦ ꯅꯨꯡꯉꯥꯏꯇꯕꯔꯣ ꯊꯥꯋꯥꯏ
ꯍꯣꯏ
ꯀꯩꯒꯤ ꯑꯗꯨꯃꯥꯏ ꯇꯧꯅꯨꯅꯦ ꯅꯪꯕꯨ
ꯀꯩꯁꯨ ꯇꯧꯗꯦꯗ ꯇꯨꯝꯅꯤꯡꯕꯒꯦꯅꯤ
ꯇꯤꯅꯤꯡꯕꯒꯤꯅꯦ
ꯎꯝ
ꯀꯩꯅꯣꯗꯣ ꯅꯪ ꯍꯥꯏꯌꯦꯡ ꯗꯦ ꯈꯌꯦ ꯅꯪ ꯒꯥꯔꯤꯗ ꯒꯥꯔꯤ ꯃꯆꯥ ꯊꯤꯜꯂꯛꯇꯣꯏꯔꯣ
ꯎꯝ ꯈꯜꯂꯀꯅ
ꯀꯅꯥꯅ ꯊꯤꯜꯂꯛꯇꯣꯏꯅꯣ
ꯈꯣꯏ ꯄꯥꯅꯥ
ꯍꯥ
ꯑꯩꯈꯣꯏ ꯄꯥꯕꯨꯡꯅ
ꯑꯩꯈꯣꯏ ꯄꯥꯕꯨꯡ ꯊꯤꯜꯂꯛꯀꯅꯤ ꯇꯥꯗ꯭ꯔꯕꯣ
ꯇꯥꯏ ꯇꯥꯏ ꯇꯥꯏ
ꯑꯩꯈꯣꯏ ꯄꯕꯨꯡꯅ
ꯇꯥꯔ ꯏꯅꯪ ꯈꯖ ꯄꯔꯖꯅ ꯇꯥꯔꯦ
ꯅꯈꯣꯏ ꯏꯃꯥꯍꯣꯏꯗꯤ ꯇꯨꯝꯅꯈ꯭ꯔꯕ
ꯀꯕꯥ
ꯑꯩꯈꯣꯏ ꯏꯃꯥ ꯍꯣꯏꯗꯤ ꯇꯨꯝꯅꯈ꯭ꯔꯕꯣ
ꯇꯨꯝꯅ ꯀꯥꯏ ꯇꯨꯝꯅ ꯀꯥꯏ
ꯀꯌꯥꯝ ꯀꯨꯏꯔꯒꯦ
ꯉꯥꯏꯍꯥꯛꯇ ꯉꯔꯦ
ꯅꯨꯡꯁꯤꯗ꯭ꯔꯥ
ꯀꯔꯤ ꯉꯁꯥꯏ ꯀꯩꯅꯣꯒꯤꯗꯣꯏꯔꯥ ꯅꯪ ꯂꯤꯕꯗꯨꯔꯥ
ꯎꯝ ꯌꯦꯛꯊꯣꯛꯅꯕꯒꯤ ꯂꯩꯕꯗꯣ
ꯑꯥ ꯅꯪꯗꯤ ꯑꯗꯨꯝꯕꯗꯣ ꯑꯅꯝꯕ ꯇꯥꯏꯔꯤꯅꯦꯕꯣ
ꯎꯝ
ꯀꯩꯒꯤ ꯅꯨꯡꯉꯥꯏꯇꯦ ꯑꯩ ꯇꯨꯝꯕ꯭ꯔ ꯇꯥꯅꯤꯡꯗꯦ ꯑꯗꯨꯨꯝ꯭ꯔ ꯇꯅꯦ ꯋꯥꯈꯜ ꯖꯥꯠ ꯖꯥꯠ ꯈꯥꯟ ꯂꯩ ꯈꯕ꯭ꯔ ꯅꯪꯁꯨ ꯑꯐꯕ ꯑꯝꯇ ꯈꯟꯅꯦꯕ ꯑꯗꯨꯒꯕꯗꯣ ꯇꯥꯔꯗꯤ
ꯑꯗꯨꯕꯨ ꯐꯖꯕ ꯅꯨꯡꯁꯤꯕ ꯋꯥꯔꯤ ꯃꯌꯥꯝ ꯑꯃ ꯌꯥꯎꯋꯤ
ꯃꯌꯥꯝ ꯌꯥꯕꯗꯅ ꯋꯥꯈꯜꯗ ꯑꯐꯕ ꯀꯔꯤꯝ ꯈꯟꯕꯒꯅꯤꯅ ꯀꯄꯁꯨ ꯌꯥꯎꯋꯦ
ꯎꯝ
ꯅꯪ ꯑꯐꯕ ꯀꯌꯥꯝ ꯂꯧꯁꯟꯦꯗꯣ ꯑꯐꯕ ꯂꯧꯁꯟꯗꯕꯤꯗ
ꯑꯐꯕꯅꯤ ꯂꯧꯁꯤꯜꯂꯤꯗꯣ ꯑꯗꯨꯗ ꯑꯗꯨꯝ ꯆꯩꯅꯥ ꯈꯥꯡꯕꯒꯤ ꯋꯥꯔꯤ ꯃꯌꯥꯝꯗꯣ ꯇꯥꯔꯒ ꯅꯨꯡꯉꯥꯏꯇꯕ ꯐꯥꯎ ꯗꯣ ꯅꯨꯄꯤꯒꯨꯝꯕꯗ ꯍꯦꯟꯅ ꯀ꯭ꯔꯥꯏꯝ ꯇꯧꯕꯩ ꯉꯥꯛꯇꯅꯤꯗꯅ ꯑꯗꯨꯕꯨꯗꯤ ꯑꯗꯣ ꯅꯨꯄꯤꯅ ꯇꯧꯕꯁꯨ ꯌꯥꯎꯋꯦ ꯑꯗꯨꯕꯨ ꯅꯨꯄꯥꯅ ꯇꯧꯕꯁꯨ ꯌꯥꯎꯋꯦ ꯑꯗꯨꯕꯨ ꯅꯨꯄꯤꯅ ꯈꯔ ꯍꯦꯟꯕꯗꯣ ꯑꯗꯨꯃꯥꯏꯅ ꯇꯧꯋꯦ ꯑꯗꯨꯅ
ꯑ ꯅꯪꯗꯤ ꯑꯐꯕ ꯂꯧꯁꯟꯗꯦ ꯍꯥꯏꯁꯤꯅꯦ ꯅꯪꯒꯤ ꯐꯠꯇꯕꯗꯣ ꯂꯁꯤꯜꯂꯅꯤ ꯑꯗꯨꯒ ꯅꯨꯄꯥꯗꯨꯅ ꯐꯠꯇꯕ ꯇꯧꯔꯗꯤ ꯑꯩ ꯇꯧꯔꯅꯤ ꯍꯥꯏꯕꯒꯤ ꯃꯑꯣꯡꯗ ꯅꯪ ꯇꯧꯔꯛꯑꯦꯕ ꯍꯥꯏꯕ ꯍꯪꯕ ꯍꯌꯦꯡ ꯑꯐꯕ ꯂꯧꯗꯕꯤꯅ ꯀꯣꯛꯇꯨꯗ
ꯑ ꯑꯩ ꯈꯇꯪ ꯑꯣꯏꯔꯝꯃꯣꯏꯗ ꯑꯇꯥꯕ ꯃꯤ ꯑꯇꯣꯞꯄꯁꯨ
ꯉꯁꯤ ꯄꯕꯣꯛ ꯑꯩꯈꯣꯏꯗ ꯆꯠꯄꯕꯨ ꯆꯥꯛ ꯆꯔꯛꯀꯦ ꯑꯥꯗꯤ ꯆꯥꯛ ꯆꯔꯛꯇ꯭ꯔꯣ
ꯆꯥꯔꯛꯇꯦ ꯁꯤꯡꯖꯨꯒ ꯕꯣꯔꯥꯒ ꯃꯖꯥꯒ ꯊꯔꯛꯑꯦ ꯅꯨꯡꯊꯤꯟꯗ ꯆꯠꯂꯒ ꯀꯃꯥꯏꯅ ꯆꯥꯛ ꯆꯥꯔꯛꯇꯣꯏꯅꯣ
ꯑꯗꯨ ꯍꯥꯏꯕ ꯏꯆꯟꯗꯨꯒ ꯀꯣꯏꯅꯔꯦ
ꯍꯣꯏ ꯃꯣꯏ ꯃꯃꯥꯍꯣꯏꯁꯨ ꯂꯣꯏ ꯈꯪꯉꯦ ꯍꯥꯏꯌꯦ ꯃꯌꯨꯝꯗꯒ ꯆꯪꯉꯦ ꯍꯥꯏꯌꯦ ꯁꯦꯟꯗ꯭ꯔꯥꯗꯒ ꯀꯣꯏ ꯆꯠꯂꯦ ꯍꯥꯏꯌꯦ
ꯑꯗꯨ ꯑꯗꯨ ꯏꯆꯟ ꯃꯆꯥꯗ ꯀꯩꯅꯣꯝꯇ ꯇꯝꯃꯝꯃꯣ
ꯊꯕꯛ ꯇꯧꯕ ꯁꯦꯜ ꯊꯕꯛ ꯇꯧꯕ ꯄꯥ ꯃꯤ ꯃꯃꯥ ꯃꯆꯥꯅ ꯑꯗꯨꯝ ꯐꯥꯒ꯭ꯔꯅꯤ ꯅꯨꯄꯥꯗꯣ ꯍꯣꯏ ꯃꯥꯕꯨ ꯍꯦꯟꯅ ꯅꯨꯡꯁꯤꯔꯝꯕꯁꯨ ꯑꯣꯏꯁꯅꯨꯗ ꯃꯔꯥꯏꯕꯛ
ꯎꯝ ꯑꯗꯣ ꯄꯩꯁꯥ ꯄꯩꯁꯥ ꯄꯥꯏꯕꯗꯤ ꯑꯗꯨꯝ ꯄꯥꯝꯃꯦ ꯍꯥꯏꯕ ꯃꯥꯁꯦ ꯑꯗꯣ ꯀꯣꯟꯅ ꯊꯪꯗ ꯑꯗꯨꯝ ꯀꯩꯅꯣꯗꯤ ꯇꯧꯔꯛꯀꯅꯤ ꯅꯪꯅ ꯐꯨꯡꯒꯥ ꯋꯥꯔꯤ ꯊꯥꯒꯠꯂꯛꯄꯗꯣ ꯑꯗꯨ ꯑꯗꯨꯗꯣ ꯇꯥꯔꯛꯇꯣꯏꯅꯦ ꯀꯣꯟꯅ ꯑꯃꯨꯛ
ꯈꯪꯗꯦꯗ ꯃꯤ ꯃꯤꯒꯤ ꯄꯨꯟꯁꯤ ꯍꯥꯏꯁꯤꯅꯤ
ꯎꯝ
ꯑꯗꯨꯕꯨ ꯃꯥꯅ ꯃꯤ ꯃꯆꯥ ꯀꯣꯏꯁꯨ ꯀꯣꯏꯅꯕꯤꯗꯕꯗꯨꯗꯒꯤ ꯆ ꯆꯥꯊꯣꯛ ꯊꯛꯇꯣꯛꯄꯗꯨꯗꯤ ꯅꯨꯡꯉꯥꯏꯇꯦ
ꯃꯍꯥꯕꯂꯤꯗꯩ ꯅꯨꯄꯥ ꯑꯃꯗꯣ
ꯎꯝ ꯔꯒꯥꯏꯂꯣꯡ ꯍꯥꯏꯕ ꯅꯠꯇ꯭ꯔꯣ ꯑꯗꯨꯗꯣ
ꯅꯠꯇꯤꯌꯦ ꯃꯍꯥꯕꯂꯤꯗꯩꯅꯦꯕꯀꯣ ꯑꯩꯈꯣꯏ ꯂꯩꯇ꯭ꯔꯀꯥꯟꯗ ꯑꯗꯨꯝ ꯑꯆꯥꯄꯣ ꯄꯣꯠꯀꯨꯝꯕ ꯊꯤꯟꯅꯕ ꯕꯨꯛꯀꯦꯒꯨꯝꯕ ꯄꯤꯅꯕ ꯇꯧꯋꯦꯕ ꯑꯈꯣꯏ ꯂꯥꯛꯑꯀꯥꯟꯗꯅ ꯍꯣꯏ ꯑꯩꯈꯣꯏꯅ ꯌꯨꯝ ꯆꯠꯅꯒꯤꯕ ꯁꯤꯜꯚꯤꯌꯥꯁꯨ ꯆꯠꯅꯈꯤꯕꯗꯣ ꯃꯇꯝꯗꯨꯗ ꯏꯃꯥꯟꯅꯕꯤ ꯑꯇꯣꯞꯄ ꯆꯠꯅꯈꯤꯕ ꯑꯗꯨꯗ ꯃꯥ ꯃꯊꯟꯇ ꯑꯗꯨꯝ ꯂꯩꯍꯧꯕ ꯌꯥꯎꯕꯗꯣ ꯑꯗꯨ ꯃꯇꯝꯗ ꯇꯧꯋꯦꯕ ꯇꯨ ꯍꯜꯂꯛꯑꯀꯥꯟꯗꯅ ꯅꯪ ꯋꯥꯔꯤꯒꯨꯝꯕ ꯂꯤꯕ ꯈꯣꯠꯄ
ꯍꯥꯟꯅ ꯑꯁ ꯏꯅꯥ ꯈꯨꯟꯕꯅꯤ ꯏꯅꯥ ꯈꯨꯟꯕꯅꯤ ꯇꯧꯔ ꯂꯥꯁꯇ ꯒꯨꯂꯤꯔ ꯀꯩꯅꯣ ꯍꯥ ꯆꯥꯔꯝꯕꯗ
ꯈꯪꯗꯦ ꯑꯗꯨꯁꯨ ꯀꯩꯅꯣꯅ ꯍꯥꯏꯔꯛꯑꯀꯥꯟꯗ ꯈꯪꯉꯤꯅꯦ ꯁꯤꯜꯚꯤꯌꯥꯅ ꯄꯩꯁꯥꯁꯨ ꯂꯧꯊꯣꯛꯄꯤꯈꯤ ꯍꯥꯏ ꯂꯨꯄꯥ ꯆꯝꯉꯥ ꯂꯧꯕꯤꯈꯤ ꯍꯥꯏ ꯑꯗꯩ ꯂꯨꯄꯥ ꯆꯅꯤꯃꯨꯛ ꯂꯧꯋꯦ ꯍꯥꯏ
ꯑꯗꯣ ꯃꯥꯅ ꯄꯥꯝꯃꯛꯇ꯭ꯔꯕ ꯃꯉꯣꯟꯗ ꯄꯩꯁꯥ ꯊꯥꯗꯔꯛꯀꯗ꯭ꯔꯥ ꯍꯥꯏꯔꯒ ꯁꯨꯝ ꯊꯥꯗꯒꯤꯕꯗꯨꯗ
ꯑꯗꯣ ꯏꯅꯥꯛ ꯈꯨꯟꯕꯗꯤ ꯑꯣꯏꯔꯝꯃꯣꯏꯗ ꯏꯅꯥꯛ ꯈꯨꯟꯕ ꯁꯥꯕꯗꯣ
ꯈꯨꯜꯂꯦ ꯃꯣꯏꯒꯤꯗꯣ ꯍꯥꯏꯗꯤ ꯃꯥꯅ ꯊꯥꯔꯛꯏꯗ ꯍꯣꯏ ꯃꯤꯒꯤꯔ ꯀꯩꯒꯤꯅꯣꯗꯤ ꯈꯪꯗ꯭ꯔꯕꯀꯣ ꯃꯣꯏ ꯃꯆꯦꯅꯦ ꯃꯃꯥꯅꯦ ꯑꯗꯩ ꯅꯨꯄꯥꯗꯨꯅꯦ ꯐꯣꯇꯣ ꯀꯥꯞꯄꯩ ꯕꯦꯛꯒ꯭ꯔꯥꯎꯟ ꯑꯗꯩ ꯂꯩꯔꯤꯕ ꯂꯩ ꯄꯥ ꯃꯅꯤꯡꯗ ꯂꯩꯕ ꯀꯩꯅꯣ ꯃꯌꯥꯝꯗꯣ ꯑꯗꯒꯤ ꯌꯨꯝꯗꯨꯁꯨ ꯐꯖꯅ ꯁꯥꯏꯌꯦꯕ ꯈꯣꯏꯗꯧꯅ ꯂꯩꯇꯦꯕ ꯑꯪꯉꯥꯡ ꯀꯞꯄꯩ ꯃꯈꯣꯟ ꯇꯥꯏ
ꯁꯥꯗꯅꯝꯕ
ꯑꯃꯔꯣꯝꯗ ꯀꯩꯗꯧꯔꯕ
ꯇꯥꯅꯤꯀ
ꯇꯥꯗ꯭ꯔꯦ ꯑꯃꯔꯣꯝꯗ ꯀꯩꯗꯧꯔꯕ
ꯑꯃꯔꯣꯝꯗ ꯑꯗꯨꯃꯥꯏꯅ ꯇꯧꯕꯁꯨ ꯑꯃꯔꯣꯝꯗ ꯐꯩꯅꯦ ꯃꯥꯒꯤ ꯇꯨꯡꯁꯤ ꯈꯜꯂꯒ ꯇꯧꯔꯤꯅꯦꯕ
ꯃꯥꯅꯦ ꯅꯨꯡꯉꯥꯏꯅ ꯍꯤꯡꯅꯕ ꯃꯤ ꯃꯌꯥꯝ ꯃꯤ ꯃꯃꯥꯡꯗꯁꯨ ꯆꯥꯡ ꯇꯥꯅꯅꯕ ꯊꯕꯛ ꯑꯃ ꯇꯧꯔꯦ ꯍꯥꯏꯔꯕꯗꯤ ꯃꯤꯅꯁꯨ
ꯑ
ꯀꯩꯅꯣ ꯇꯧꯅ ꯆꯠꯂꯤꯦꯗꯅ
ꯃꯁꯥꯏ ꯎꯝ ꯉꯁꯥꯏ ꯑꯩꯅ ꯅꯣꯛꯅꯤꯡꯕꯗꯤ ꯅꯣꯏ ꯆꯤꯒꯗꯅꯕꯅꯤ ꯍꯥꯏꯅ ꯍꯥꯏꯗꯣ ꯑꯩꯗꯤ ꯅꯣꯛꯅꯤꯡꯕꯗꯣ ꯃꯤꯃꯛꯥꯛꯑꯒ ꯉꯪꯅꯔ ꯂꯩꯒ ꯑꯗꯨꯊꯨꯅꯤ ꯍꯥꯏꯕꯒ ꯇꯧꯔꯒ ꯎ
ꯑꯩꯈꯣꯏꯁꯦꯁꯦ ꯌꯥꯝ ꯅꯣꯛꯅꯤꯡꯕꯅꯤ ꯋꯥ ꯌꯥꯝ ꯉꯥꯡꯕꯅꯤ ꯃꯥꯁꯨꯦ ꯑꯗꯨꯝ
ꯎ
ꯃꯥꯅ ꯈꯪꯕ ꯆꯥꯡꯗ ꯋꯥꯔꯤ ꯑꯗꯨꯝ ꯂꯤꯕ ꯂꯩꯌꯦ
ꯑꯗꯣ ꯍꯟꯗꯛꯇꯤ ꯌꯨꯝꯗ ꯑꯗꯨꯝ ꯂꯩꯌꯦ
ꯎꯝ
ꯀꯦꯝ ꯆꯠ ꯊꯧꯗ꯭ꯔꯕꯣ
ꯆꯠꯄꯒꯨꯝꯕ ꯍꯥꯏꯕꯁꯦ ꯀꯩꯅꯣꯒꯨꯝꯕ ꯁꯪꯒꯥꯕꯒꯨꯝꯕ ꯆꯠꯄ ꯑꯗꯒꯤ ꯎꯝ ꯑꯗꯨꯒꯨꯝꯕꯇ ꯆꯠꯂꯦ ꯑꯇꯣꯞꯄꯗꯤ ꯀꯌꯥ ꯀꯟꯅ ꯆꯠꯇꯦ
ꯑꯩꯈꯣꯏ ꯂꯩꯀꯥꯏ ꯑꯩꯈꯣꯏ ꯂꯩꯀꯥꯏꯁꯨ ꯅꯣꯏꯒꯤꯗꯣ ꯂꯥꯛꯄ ꯍꯧꯔꯦꯕ ꯎ ꯀꯂꯤ ꯀꯥꯜꯖ
ꯇꯧꯈ꯭ꯔꯅꯤ ꯑꯩ ꯑꯝꯇ ꯂꯥꯛꯀꯦꯅ ꯍꯥꯏꯕꯁꯨ ꯅꯪꯅ ꯇꯥꯕꯤꯗꯦ ꯅꯣꯏ ꯏꯃꯨꯡ ꯃꯅꯨꯡꯁꯤꯕꯨ ꯀꯃꯥꯏꯅ ꯍꯤꯡꯉꯤꯅꯣ ꯃꯤꯅ ꯑꯣꯏꯈ꯭ꯔꯗꯣꯏꯅꯦꯗꯣ ꯈꯪꯕ꯭ꯔꯥ
ꯑ
ꯍꯌꯦꯡꯋꯥꯏ ꯃꯤꯁꯦ ꯃꯨꯟꯅꯔꯛꯄ ꯌꯥꯎꯔꯛꯀꯅꯤꯕ ꯑꯗꯨ ꯃꯇꯝꯗ ꯅꯨꯡꯉꯥꯏꯔꯣꯏꯕ ꯈꯪꯕ꯭ꯔꯥ
ꯑ
ꯄꯣꯠꯁꯦ ꯀꯩꯅꯣ ꯈꯪꯪꯂꯛꯑꯕ ꯃꯇꯝꯗ ꯅꯪꯁꯨ ꯇꯧꯅꯤꯡꯉꯛꯄ ꯀꯥꯟꯗ ꯑꯣꯔ ꯇꯧꯅꯤꯡꯉꯛꯄ ꯌꯥꯏ ꯇꯧꯅꯤꯡꯗꯕ ꯌꯥꯏ ꯃ ꯅꯤꯗꯨꯕꯨ
ꯀꯩꯅꯣ ꯇꯧꯔꯛꯄ ꯀꯥꯟꯗ ꯅꯨꯡꯉꯥꯏꯔꯣꯏꯕ ꯑꯗꯨꯅꯤ ꯕꯨꯕꯣꯛꯁꯨ ꯀꯩꯅꯣ ꯇꯧ ꯂꯩꯅꯤꯅ ꯋꯥꯔꯤ ꯍꯥꯏꯐꯦꯠꯇ ꯁꯥꯎ ꯍꯥꯏꯐꯦꯠꯇ ꯁꯥꯎꯋ ꯑꯩꯈꯣꯏ ꯂꯥꯛꯀꯦ ꯂꯥꯛꯀꯦꯅ ꯍꯥꯏꯗꯣ ꯑꯩꯅ ꯑꯗꯨꯗꯣ ꯍꯧꯖꯤꯛ ꯊꯨꯡꯗꯕ ꯎ ꯍꯥꯏꯐꯦꯠ ꯍꯥꯏꯐꯦꯠ ꯇꯥꯔꯝꯃꯤ ꯎꯝ ꯍꯥꯏꯐꯦꯠ ꯇꯥꯔꯝꯃꯦ ꯍꯧꯖꯤꯛ ꯑꯃꯨꯛ ꯇꯥꯈꯤꯗ꯭ꯔꯦ ꯑꯗꯨ ꯅꯪ ꯋꯥꯔꯤꯗꯣ ꯁꯥꯎ ꯂꯥꯛꯀꯦ ꯐꯗꯨ ꯂꯩꯔꯕ ꯄꯣꯠꯁꯤꯗ ꯐꯅꯤ ꯍꯥꯏꯕꯗꯤ ꯈꯪꯉꯤꯅꯦꯕ ꯈꯪꯕ꯭ꯔꯥ ꯑꯩ ꯐꯔꯣꯏ ꯍꯥꯏꯕꯗꯤ ꯁꯨꯡꯍꯥꯏ ꯍꯥꯏꯔꯔꯣꯏꯕ
ꯑꯩꯁꯨ ꯑꯩꯁꯨ ꯍꯥꯏꯗꯤ ꯍꯥꯏꯕꯅꯦꯕ ꯑꯕꯣ
ꯗꯣ ꯑꯕꯣꯛꯇ ꯍꯥꯏꯕꯩ ꯃꯍꯨꯠ ꯇꯅꯦ ꯃꯣꯏ ꯃꯆꯥꯁꯤꯡꯗꯣ ꯑꯗꯨ ꯍꯥꯟꯅ ꯋꯥꯔꯤ ꯁꯥꯑꯣꯕ ꯃꯆꯥꯁꯤꯡꯅꯅꯦꯕ ꯇꯧꯗꯣꯏꯁꯦ ꯏꯕꯣꯛꯇꯤ ꯀꯔꯤꯁꯨ ꯄꯥꯡꯒꯜ ꯂꯩꯇ꯭ꯔꯕꯅꯦ ꯍꯤꯗꯥꯛ ꯂꯥꯡꯊꯛ ꯆꯥꯕ ꯊꯛꯄ ꯈꯨꯗꯤꯡꯃꯛ ꯃꯣꯏ ꯃꯆꯥꯈꯩꯅ ꯂꯣꯏ ꯇꯧꯗꯣꯏꯅꯦ ꯄꯦꯟꯁꯤꯟ ꯆꯥꯏ ꯍꯥꯏꯕꯩ ꯋꯥꯈꯠꯇꯅꯦ ꯃꯥꯒꯤꯗꯤ ꯑꯍꯜ ꯑꯣꯏꯔꯕꯔꯕꯅꯤꯅ ꯎꯄꯥꯏ ꯂꯩꯔꯔꯣꯏꯕ ꯑꯗꯨꯅ ꯃꯆꯥꯁꯤꯡꯅ ꯇꯧꯕꯤꯗꯕꯅꯤꯅ ꯃꯆꯥꯁꯤꯡꯗꯣ ꯌꯥꯟ ꯇꯥꯍꯟꯕ ꯑꯃ ꯆꯪꯉꯦꯕ ꯑꯗꯨꯅ
ꯑꯗꯣ ꯍꯟꯗ ꯍꯟꯗꯛꯁꯨ ꯃꯥꯒꯤ ꯎꯝ ꯁꯔꯨ ꯑꯃ ꯇꯦꯛꯑꯅ ꯇꯧꯋꯦ
ꯁꯔꯨ ꯇꯦꯛꯂꯛꯀꯅꯤ ꯆꯠꯄ ꯉꯝꯃꯛꯑꯣꯏ ꯁꯔꯨꯗꯣ ꯆꯤꯡꯁꯤꯜꯂꯛꯀꯅꯤ ꯇꯨꯝꯁꯤꯜꯂꯛꯀꯅꯤ ꯅꯨꯄꯤꯅꯁꯨ ꯈꯔ ꯍꯦꯟꯅ ꯇꯧꯋꯦꯕ ꯉꯁꯥꯏ ꯑꯩꯈꯣꯏꯅ ꯆꯠꯂꯨꯕꯗꯣ ꯗꯨꯁꯨꯅꯦ ꯈ꯭ꯋꯥꯡꯒꯤ ꯁꯔꯨꯗꯣ ꯀ꯭ꯔꯦꯛ ꯍꯥꯏꯒꯤꯌꯦ ꯆꯠꯄ ꯊꯣꯡꯖꯤꯟ ꯀꯥꯟꯕꯗ ꯊꯣꯡꯒꯤ ꯊꯣꯡꯖꯤꯟꯗꯣ ꯑꯗꯨꯒ ꯇꯤꯛ ꯅꯥꯟꯊꯣꯛꯈ꯭ꯔꯕ ꯖꯥꯠꯅꯦꯕ ꯃꯁꯥꯁꯦ ꯈꯔ ꯅꯣꯏꯇꯛ ꯇꯧꯕ ꯎꯝ ꯑꯗꯨꯒ ꯑꯣꯏꯅ ꯁꯔꯨꯁꯦ ꯗꯣꯛꯇꯔꯅ ꯍꯥꯏꯔ ꯎꯝ ꯀꯩꯅꯣ ꯂꯥꯏꯌꯦꯡꯕ ꯃꯤꯗꯨꯅ ꯍꯥꯏꯔꯛꯄ ꯃꯇꯝ
ꯁꯔꯨꯁꯦ ꯁꯨꯝ ꯇꯨꯝꯖꯤꯜꯂꯛꯀꯅꯤꯅ ꯍꯥꯏꯔꯛꯑꯦ ꯍꯥꯏꯌꯦꯕ
ꯍꯣꯏ ꯑꯗꯨ ꯍꯤꯗꯥꯛ ꯍꯤꯗꯥꯛꯅꯁꯨꯅꯤ ꯈꯪꯗꯦ ꯍꯤꯗꯥꯛꯅꯁꯨ ꯃꯥꯜꯂꯦ ꯑꯗꯨꯗꯣ
ꯃꯥꯟꯅꯦ ꯍꯤꯗꯥꯛ ꯍꯦꯟꯅ ꯀꯥꯞꯄꯤꯈꯩ ꯄꯨꯟꯁꯤ ꯍꯦꯟꯅ ꯇꯦꯟꯗꯣꯏꯕ ꯅꯨꯄꯤꯗꯨꯗꯤ ꯉꯥꯏꯍꯥꯛꯀꯤ ꯐꯅꯕ ꯆꯤꯛꯄ ꯁꯥꯕ ꯐꯅꯕ ꯉꯥꯏꯍꯥꯛꯀꯤ ꯇ꯭ꯔꯤꯠꯃꯦꯟꯅꯦꯕ ꯃꯗꯨꯅ ꯄꯨꯔꯥ ꯐꯔꯅꯤ ꯍꯥꯏꯕ ꯉꯝꯗꯦ ꯑꯗꯨꯕꯨ ꯑꯩꯅ ꯍꯥꯏꯔꯤꯕ ꯑꯩꯈꯣꯏꯅ ꯇꯧꯔꯤꯁꯤꯗꯤ ꯐꯒꯅꯤ ꯍꯥꯏꯕꯗꯨꯒꯤ ꯊꯥꯖꯕꯗꯣ ꯂꯩꯕꯒꯤꯅꯦ
ꯋꯥꯔꯤꯗꯣ ꯑꯝꯇ ꯁꯥꯖꯜꯂ ꯌꯦꯡꯉꯣ ꯆꯦꯆꯦ ꯏꯕꯥꯅꯤ ꯑꯣꯏꯔꯁꯨ ꯄꯄꯥꯍꯣꯏꯒ ꯑꯣꯏꯔꯁꯨ ꯂꯥꯛꯑꯒꯦ ꯍꯥꯏꯕꯅꯦꯕ ꯑꯩꯅ ꯅꯣꯡꯃ ꯥꯗ ꯍꯥꯏꯁꯤ
ꯈꯣꯏ ꯈꯣꯏꯒꯤ ꯃꯤ ꯈꯣꯏ ꯈꯣꯏ ꯐꯍꯧꯕꯅ ꯐꯩꯌꯦꯕ ꯀꯩꯁꯨ ꯌꯥꯝ ꯍꯦꯛꯇ ꯐꯠꯇꯅ ꯇꯧꯔꯀ